ꯍ ꯍꯣꯏ
ꯎꯝ ꯌꯥꯗ ꯉꯥꯏꯍꯛꯇꯪ ꯉꯔꯅꯦ ꯀꯉ ꯌꯥꯗ
ꯃꯄꯥꯟꯗ ꯂꯩꯕ ꯌꯥꯔꯦ ꯀꯥꯡꯅ
ꯎꯝ ꯅꯨꯡꯅꯁꯨ ꯌꯥꯝ ꯁꯥꯏꯕ ꯑꯗꯨꯅꯤ
ꯎꯝ ꯃꯄꯥꯗꯅ ꯏꯪꯕ ꯑꯃꯨꯛ ꯀꯥꯡ ꯌꯥꯝꯕ ꯃꯅꯨꯡꯅ ꯁꯥꯕ
ꯀꯥꯡ ꯂꯩꯇ꯭ꯔꯗꯤ ꯃꯄꯥꯟꯗꯗꯤ ꯌꯥꯝ ꯂꯩꯕ ꯅꯨꯡꯉꯥꯏꯅꯤ ꯅꯨꯡꯗꯥꯡꯅꯤꯗꯤꯀꯣ ꯍꯧꯛ ꯇꯝꯅꯤ
ꯎꯝ ꯍꯣꯏ
ꯑꯗꯨꯕꯨ ꯑꯁꯤ ꯃꯇꯝꯅꯦ ꯃꯥꯒꯤ ꯃꯇꯝꯅꯤꯅ ꯌꯥꯗꯦꯅꯦ ꯑꯝ-ꯑꯝ
ꯌꯥꯔꯦ꯫
ꯍꯝ ꯑꯗꯨꯝ ꯂꯩꯕ ꯇꯥꯔꯦ ꯈ꯭ꯔꯗꯤ꯫ ꯇꯨꯝꯗ꯭ꯔꯤ ꯐꯥꯎꯗꯤ ꯑꯗꯨꯝ ꯂꯩꯕ ꯇꯥꯔꯦ꯫
ꯎꯝ ꯅꯪꯗꯤ ꯂꯣꯏ ꯂꯣꯏꯔꯕ?
ꯍꯣꯏ꯫
ꯑꯉꯥ꯫
ꯂꯣꯏꯔꯦ꯫
ꯐꯩ-ꯐꯩ꯫
ꯈꯪꯗꯦ ꯍꯥꯏꯗꯤ ꯄꯣꯡꯇꯧꯗ ꯇꯧꯕꯅꯦ ꯑꯩꯗꯤ꯫
ꯎꯝ ꯑꯩꯗꯤ ꯅꯍꯥꯟ ꯎꯝ ꯋꯥ ꯑ ꯅꯨꯃꯤꯠ ꯑꯃꯅꯤꯗꯤ ꯕꯤꯖꯤ ꯑꯣꯏꯕꯒꯤꯀꯣ
ꯎꯝ
ꯑꯗꯨꯒꯤ꯫
ꯃꯇꯝ-ꯅ-ꯍꯥꯏꯁꯤꯔ ꯀꯩ-ꯍꯥꯏꯁꯤꯔ ꯃꯇꯝ ꯂꯩꯇ꯭ꯔꯗꯤ ꯌꯥꯗꯕꯅꯤꯅꯦ꯫
ꯎꯝ ꯌꯥꯗꯦ ꯑꯗꯨꯒ ꯃꯤ ꯀꯩꯅꯣ ꯂꯩ ꯇꯕ ꯃꯇꯝꯗ ꯑꯃꯨꯛ ꯌꯦꯡꯕ
ꯎꯝ꯫
ꯑꯃ-ꯃ ꯄꯤꯛꯇ꯭ꯔꯨ ꯃꯆꯥꯁꯨ ꯂꯩꯕꯅꯤꯅ꯫
ꯑꯁ ꯌꯥꯗꯦꯅꯦ ꯁꯤ ꯂꯥꯡꯉꯗꯤꯀꯣ ꯌꯥꯗꯕꯅꯦꯕ꯫
ꯎꯝ꯫ ꯑ ꯆꯦꯛꯁꯤꯟꯕꯁꯤꯅꯀꯣ꯫
ꯔꯦꯁ-ꯔꯤꯁꯇ꯭ꯔꯤꯛꯁꯟ ꯌꯥꯝꯃꯟꯗꯅ꯫
ꯂꯥꯁꯇ ꯑꯥ ꯃꯤꯅ ꯂꯩꯇꯕ ꯃꯐꯝꯗ ꯆꯠ- ꯆꯠꯁꯤꯔꯥ ꯈꯪꯗ꯭ꯔꯦꯗ꯫
ꯎꯝ
ꯅꯨꯡꯊꯤꯟꯒꯨꯝꯕꯗ ꯐꯖꯅ ꯎ-ꯎꯔꯨꯝꯗ ꯐꯝꯂꯒ ꯍꯥ ꯒ꯭ꯌꯥꯟ ꯇꯥꯅ꯫
ꯎꯝ
ꯑꯗꯨꯑꯣꯏꯗꯤ ꯐꯅꯤ꯫ ꯁ꯭ꯋꯥꯏ ꯑꯔꯤꯌꯗꯗꯤ ꯑꯩꯁ ꯑꯩꯈꯣꯏꯗꯤ ꯑꯩꯈꯣꯏꯒꯤꯗꯤ ꯌꯨꯝꯒꯤ ꯃꯔꯛ-ꯃꯔꯛꯇ ꯂꯝꯕꯤ ꯂꯩꯕꯅꯤꯅꯀꯣ
ꯑꯥ
ꯒꯥꯔꯤ ꯆꯠꯊꯣꯛ ꯆꯠꯁꯤꯟ ꯇꯧꯕ ꯑꯗꯨꯝ꯫ ꯀꯩ-ꯀꯩꯅꯣ ꯂꯥꯎꯔꯒ ꯑꯗꯨꯝ ꯆꯠꯄꯗꯣ ꯌꯥꯝ-ꯌꯥꯝꯃꯦꯕ꯫ ꯃꯥꯏꯛꯇꯒꯨꯝꯕ ꯂꯥꯎꯕꯁꯨ ꯌꯥꯝꯅ ꯑꯗꯨꯝ ꯆꯠꯂꯦ-ꯁꯦ- ꯑꯁꯤ꯫ ꯑꯗꯨꯒꯤ ꯂꯩꯕꯕ ꯌꯥꯗꯦ ꯅꯛꯅ ꯈꯣꯜ ꯂꯣꯏ ꯇꯥꯏꯌꯦꯕ ꯎꯝ꯫
ꯑꯩꯅ ꯑꯉꯥꯡ ꯂꯩꯕꯒꯤ ꯐꯔꯛ ꯇꯥꯕ꯫
ꯅꯤꯡꯗꯕ ꯃꯇꯝꯗ ꯇꯨꯝꯃꯣ ꯍꯥꯏꯕꯁꯨ ꯌꯥꯗ꯫
ꯂꯧꯥꯎꯔꯛꯑꯗꯤ-ꯂꯧꯥꯎꯔꯛꯑꯗꯤ ꯂꯣꯏꯔꯦꯅꯦ ꯍꯥ? ꯑꯗꯨꯗꯤꯅꯦ ꯑꯗꯨꯁꯦ ꯁꯣꯏꯕꯁꯦ꯫ ꯎꯝ ꯑꯉꯥꯡ ꯂꯩꯇ꯭ꯔꯤꯉꯩꯗ ꯂꯣꯟꯅ ꯂꯣꯟꯅ ꯆꯠꯇꯗꯤ ꯌꯥꯗ꯭ꯔꯦ
ꯎꯝ ꯑꯗꯨ ꯑꯩꯅ ꯆꯠ ꯆꯠꯄ ꯃꯐꯝꯗ ꯏꯟꯅꯕ ꯑꯗꯨꯁꯨ
ꯍꯣꯏꯅꯦ ꯃꯤ ꯑꯇꯣꯞꯄꯗ ꯌꯥꯗꯕꯅꯤꯅ ꯑꯗꯨꯝ ꯊꯤꯔꯒ ꯂꯩꯝꯅꯤꯅꯦ
ꯍꯣꯏ
ꯁꯤꯗ ꯐꯖꯅ ꯊꯕꯛ ꯑꯃ ꯇꯧꯅꯉꯥꯏ ꯍꯣꯠꯅꯗꯦ ꯈꯪꯗꯕ ꯃꯣꯏꯗꯤ
ꯑꯗꯨꯝ ꯇꯥꯔ ꯍꯥꯏꯅ ꯑꯗꯨꯝ ꯇꯅꯔꯒ ꯂꯩꯅꯤꯕ
ꯍ
ꯃꯤꯅ ꯊꯕꯛ ꯌꯥꯝ ꯂꯨꯕ ꯑꯃ ꯄꯥꯡꯊꯣꯛꯅꯤꯡꯉꯥꯏ ꯍꯥꯏꯅ ꯍꯣꯠꯅꯕꯗꯤ ꯈꯪꯗꯨꯅ ꯑꯁ ꯌꯦꯗꯦ
ꯁꯣꯝꯗꯅ ꯀꯟꯅ ꯍꯣꯠꯅꯔꯤꯕ ꯃꯥꯅ
ꯑꯗꯨꯗꯤ ꯑꯗꯨꯝꯇꯪꯗꯤꯀꯣ ꯂꯥꯁꯇ ꯁꯥꯎꯔꯛꯇꯅ ꯑꯃꯨꯀ
ꯎꯝ ꯑꯩꯅ ꯊꯣꯛꯑꯗꯤ ꯊꯣꯛꯑꯦ ꯆꯪꯅꯤ ꯆꯪꯅꯤ
ꯑꯉꯥꯡꯁꯤꯡꯗꯤ ꯄꯤ ꯄꯤꯛꯄ ꯃꯇꯝꯗꯤ ꯃꯃꯥꯕꯨ ꯀꯩ ꯍꯥꯏꯁꯤꯔꯥ ꯑ ꯎ ꯎꯐꯝ ꯃ ꯐꯐꯝꯖ ꯑꯃ ꯂꯩꯅꯤꯡꯉꯅꯦꯕ ꯍꯦꯛꯇ ꯃꯃꯤꯡꯅ ꯎꯗ꯭ꯔꯕ ꯑꯗꯨ ꯊꯤꯔꯒ ꯀꯞꯄ ꯍꯧꯅꯦꯕ ꯑꯗꯨꯒꯤꯅꯦ ꯃꯣꯏꯗꯣ ꯎꯕ ꯐꯥꯎꯗ ꯑꯗꯨꯝ ꯂꯩꯔꯅꯤ ꯁꯅꯥꯅꯦꯕ
ꯍꯣꯏ ꯍꯣꯏ ꯑꯗꯨꯃꯥꯏꯅ ꯇꯧꯋꯦ
ꯎꯝ ꯍꯦꯟꯅ ꯂꯥꯏꯟꯗꯕ ꯍꯧꯔꯅꯤ ꯁꯤꯗꯤ ꯃꯣꯏꯒꯤ ꯃꯍꯧꯁꯥꯅꯦ ꯑꯉꯥꯡꯗꯤ
ꯎꯝ
ꯈꯔ ꯆꯥꯎꯔꯛꯑꯒꯅ ꯑꯗꯨꯝ ꯃꯊꯟꯇ ꯁꯨꯝ ꯁꯥꯟꯅꯕ ꯍꯧꯕꯅꯦꯕ
ꯋꯥ ꯉꯥꯡꯕ ꯍꯥꯏꯔꯅꯤ ꯑꯗꯨꯝ ꯌꯥꯅꯤꯗ ꯋꯥ ꯑꯗꯣ ꯈꯤꯇꯪ ꯈꯤꯇꯪ ꯉꯥꯡꯕ ꯊꯣꯛꯄꯗꯤ ꯑꯗꯨꯝ ꯇꯕꯅꯤ ꯈꯔ ꯅꯨꯡꯉꯥꯏꯔꯅꯤꯗ
ꯎꯝ ꯉꯥꯡꯍꯟꯅꯤꯡꯗ꯭ꯔꯦ ꯑꯩꯗꯤ
ꯍꯥꯥ
ꯃꯤ ꯃꯥꯒꯤ ꯂꯦꯡꯒꯥ ꯂꯣꯡꯒꯥꯗꯣ ꯃꯥꯒꯤ ꯂꯣꯡꯒꯥ ꯈꯔꯗꯤ ꯉꯥꯡꯕ ꯍꯧꯈ꯭ꯔꯦ ꯃꯥꯅꯤ
ꯑ ꯃꯥꯅ ꯈꯔ ꯀꯣꯟꯅ ꯈꯪ
ꯎꯥ ꯋꯥ ꯊꯦꯡꯅ ꯈꯪꯕꯁꯨ ꯂꯩꯅ
ꯑꯥ ꯑꯗꯨꯅꯦ
ꯈꯔ ꯈꯔꯕꯨꯗꯤ ꯊꯣꯛꯏꯗ ꯃꯃꯥ ꯄꯄꯥ ꯑꯗꯨꯒꯨꯝꯕꯗꯤ ꯑꯗꯨꯗꯤ ꯕꯦꯁꯤꯛꯄꯨꯗꯤ
ꯆꯠꯄꯒ
ꯑꯥ
ꯑꯁꯤ ꯑꯅꯤꯁꯤꯗ ꯑꯗꯨꯝ ꯀꯣꯟꯕ ꯍꯥꯟꯕ ꯑꯗꯨꯝ ꯂꯩꯗꯅ
ꯎꯝ
ꯂꯩ ꯃ ꯑꯉꯥꯡꯁꯤꯡꯁꯦ
ꯎꯝ
ꯈꯔꯅ ꯆꯠꯄ ꯐꯖꯅ ꯍꯥꯏꯇ꯭ꯔꯤꯉꯩꯗꯒꯤ ꯀꯩ ꯍꯥꯏꯁꯤꯔ ꯑ ꯌꯥꯝ ꯂꯩꯅꯦ
ꯎꯝ ꯖꯤꯃꯥ ꯎꯝ ꯃꯥꯒ ꯄꯣꯛꯃꯤꯟꯅꯕ ꯑꯉꯥꯡꯗꯤꯀꯣ
ꯑꯥ
ꯂꯣꯏꯅ ꯍꯩꯈ꯭ꯔꯦ
ꯑꯣꯝ
ꯋꯥ ꯉꯥꯡꯝꯕ ꯍꯩꯔꯤ
ꯃꯁꯥ ꯃꯁꯥꯗꯒꯤ ꯑꯗꯨꯝ ꯃꯥꯒꯤ ꯃꯉꯣꯟ ꯄꯤꯔꯝꯕꯗ ꯑꯗꯨꯝꯅꯦꯅꯕ
ꯑꯥ
ꯃꯇꯝꯗꯣ
ꯑꯣ
ꯑꯉꯥꯡꯁꯤꯡꯁꯤꯗꯤ
ꯍꯧꯖꯤꯛꯁꯨ ꯑꯩ ꯆꯦꯟꯊꯣꯛ ꯆꯦꯟꯁꯤꯟ ꯇꯧꯔꯤꯅꯦ ꯑꯩ ꯃꯇꯨꯡ ꯗꯨꯛ ꯏꯟꯕꯒꯤ꯫ ꯃꯄꯥꯥꯟ ꯑꯃꯨꯛ ꯊꯣꯛ ꯃꯅꯨꯡ ꯑꯃꯨꯛ ꯊꯣꯛ ꯇꯧꯔ ꯂꯩꯕꯅꯤ꯫
ꯃꯔ ꯃꯔꯛꯇ ꯑꯗꯨꯝ ꯇꯥꯏꯅꯦ ꯑꯗꯨꯣꯏꯅꯦ ꯅꯪ ꯅꯪ ꯂꯥꯛꯑꯗꯤ ꯑꯗꯨꯝ ꯇꯥꯏꯅꯦ꯫
ꯍꯣꯏ ꯑꯩꯅ ꯑꯗꯨꯝ ꯆꯠꯄ ꯃꯥꯗ ꯑꯗꯨꯝ ꯏꯟꯅꯔ ꯂꯥꯛ
ꯁꯤꯒꯤꯗꯤ ꯑꯁ ꯌꯥꯅ ꯌꯥꯗꯕꯒꯤꯅꯦꯕ ꯌꯥꯔꯝꯑꯗꯤ ꯈ꯭ꯋꯥꯏ ꯐꯕꯀꯣ ꯌꯥꯗꯕ ꯌꯥꯗꯕ ꯎꯄꯥꯏ ꯀꯩꯅꯤ ꯑꯗꯨꯝ꯫
ꯎꯝ꯫
ꯀꯩꯁꯨ ꯇꯧꯗꯦ ꯍꯥꯏꯔꯗꯤ ꯐꯕ ꯀꯣ ꯂꯩꯔꯁꯨ꯫
ꯍꯣꯏ ꯑ ꯑꯗꯨ ꯑꯗꯨꯗ ꯑꯗꯨꯗ ꯀꯩꯝ ꯇꯧꯗꯦ ꯍꯥꯏꯗꯤ ꯐꯕ꯫ ꯑꯇꯣꯞꯄ ꯀꯩꯅꯣ ꯇꯧꯔꯁꯨ ꯀꯣ꯫
ꯑ ꯌꯥꯗꯅꯤꯅ ꯄ ꯂꯩꯇꯕ ꯑꯁꯤꯗꯤ꯫
ꯑꯍꯣꯏ ꯑꯩꯍꯣꯏ ꯅꯨꯄꯥꯅ ꯀꯩ ꯍꯥꯏ ꯈꯪꯕ꯭ꯔꯥ ꯌꯦꯡꯅꯤꯡꯗ꯭ꯔꯦꯌꯦ꯫
ꯃꯤ ꯈ꯭ꯔꯗꯤ ꯑ ꯂꯣꯟꯁꯦ ꯈꯪꯗꯕꯁꯤꯡꯗꯤ ꯀꯅ ꯍꯥꯏꯔꯝꯅꯤꯍꯦ ꯂꯣꯏ ꯀꯥꯅꯅꯤ꯫ ꯂꯣꯟ ꯂꯣꯟ ꯂꯣꯟ ꯈꯇꯪ ꯈꯇꯪ ꯈꯥꯡꯕꯁꯤꯡꯗꯤ ꯌꯥꯝꯅ ꯌꯥꯝ ꯈꯪꯉꯅꯤꯅꯥ ꯃꯊꯪꯗꯗꯤ ꯫ ꯑꯗꯨꯅꯤꯅꯦ꯫
ꯅꯣꯛꯅꯤꯡꯉꯦ ꯌꯦꯡꯕꯗ ꯋꯥꯔꯦ ꯍꯥꯏꯅꯤ ꯅꯣꯛꯅꯤꯡ
ꯎꯝ ꯑꯁ ꯌꯥꯝꯃꯗꯤ ꯌꯥꯝꯕꯗꯤ ꯆꯥꯏꯈ꯭ꯔꯦ ꯁꯤꯁꯦ꯫
ꯎ ꯍꯣꯏ ꯅꯣꯛꯅꯤꯡꯉꯦ ꯑꯩ ꯍꯥꯟꯅ ꯎꯕ ꯀꯥꯟꯗ ꯀꯩꯝ ꯈꯜꯂꯝꯗꯕꯅꯦ꯫
ꯑꯥ꯫
ꯏꯆꯦ ꯍꯣꯏꯅꯀꯣ꯫ ꯀꯩꯅꯦ ꯇꯧ ꯍꯥꯏ ꯏꯃꯟꯕꯤꯒ
ꯏꯁꯥ ꯏꯁꯥꯗ ꯏꯁꯥ ꯏꯁꯥꯗ ꯑꯗꯨꯝ ꯌꯧꯔꯗꯤ ꯑꯗꯨꯝ ꯑꯗꯨꯝ ꯀꯩ ꯍꯥꯏꯁꯤꯔꯥ ꯈꯪꯉꯅꯤꯅ ꯀꯣ ꯁꯣ ꯁꯤꯗꯤ ꯌꯥꯏ ꯍꯥꯏꯕꯗꯣ ꯈꯪꯉꯅꯤꯕ꯫ ꯑꯩꯈꯣꯏꯅ ꯏꯁꯥ ꯏꯁꯥꯗ ꯌꯥꯎꯗ꯭ꯔꯤ ꯐꯥꯎꯗꯤ ꯑꯝ ꯀꯩꯝꯇ ꯈꯪꯗꯦꯕ꯫
ꯎꯝ꯫
ꯑꯗꯨꯛ ꯑꯗꯨ ꯃ ꯀꯩ ꯅꯠꯇꯦꯒꯨꯝ ꯑꯗꯨ ꯈꯜꯂꯕꯅꯤꯕ꯫ ꯅꯥꯁꯇ ꯑꯁꯦꯡꯕ ꯑꯗꯨꯝ ꯏꯁꯥꯗ ꯌꯧꯒꯅꯤ ꯑꯗꯨꯝ ꯈꯪꯉꯦ꯫ ꯍꯣꯏ ꯑꯗꯨꯕꯨꯗꯤ ꯑꯩꯈꯣꯏꯅ ꯑ ꯀꯩ ꯍꯥꯏꯁꯤꯔ ꯃꯟ ꯃꯃꯟ ꯇꯤꯡꯗꯕꯅꯤꯅꯀꯣ꯫
ꯍꫭꯏ꯫
ꯆꯨꯝꯅ ꯑꯗꯨꯝ ꯑꯩꯈꯣꯏꯅ ꯈꯤꯇꯪ ꯇꯪ ꯑꯣꯏꯅ ꯇꯧꯕꯤ ꯋꯥꯅꯤꯗ꯫ ꯄꯩꯁꯥꯒꯨꯝꯕ ꯇꯤꯡꯗꯕꯅꯤꯅ꯫
ꯑꯥ꯫
ꯈꯤꯇꯪ ꯑꯣꯏꯔꯁꯨ ꯑꯩꯈꯣꯏꯕꯨ ꯀꯟꯅꯔꯗꯤ ꯍꯥꯟꯅ ꯑꯗꯨꯝ ꯇꯧꯕ ꯋꯥꯅꯤꯅ ꯑꯗꯨꯒꯃꯗꯤ꯫
ꯐ꯭ꯔꯤ ꯂꯩꯕ ꯁꯔꯨꯛꯇ ꯀꯣ ꯑꯗꯨꯝ ꯈꯔꯕꯨ ꯐꯪꯉꯗꯤꯅ꯫
ꯑꯗꯨ ꯅꯠꯇꯗꯤ ꯑꯩ ꯀꯗꯥꯏꯅ ꯇꯧꯅꯤꯡꯕꯅꯦ
ꯑꯗꯨꯅꯦ ꯃꯤ ꯃꯤ ꯃꯁꯛ ꯈꯪꯗꯅ ꯄꯉꯥ ꯉꯥ ꯑꯉꯥꯎꯕꯒꯨꯝꯅ
ꯍ ꯑꯗꯨ ꯑꯗꯨꯁꯨ ꯀꯔꯤ ꯍꯥꯏꯁꯤꯔ ꯑꯃꯔꯣꯝꯗ ꯍꯥꯏꯔꯗꯤ ꯈꯪꯗꯕꯁꯨ ꯈꯪꯕ ꯑꯗꯨꯝ
ꯑꯥ
ꯀꯔ ꯍꯥꯏꯁꯤꯗ ꯑꯗꯨꯝ ꯐꯩ ꯍꯥꯏ ꯑꯃꯣꯝꯗꯗꯤ ꯑꯥ ꯑꯗꯨꯒꯤꯁꯤꯡꯁꯨ ꯑꯗꯨꯝ ꯈꯪꯅꯕ ꯎꯝ
ꯂꯣꯟ ꯃꯩꯇꯩꯂꯣꯟ ꯉꯥꯡꯕ ꯍꯩꯇꯕꯁꯤꯡꯒꯤꯁꯨ ꯈꯔ ꯄ꯭ꯔꯦꯛꯇꯤꯁ ꯄ꯭ꯔꯦꯛꯇꯤꯁꯀꯤꯗꯃꯛꯇꯤ ꯃꯤꯁ ꯉꯥꯡꯗ꯭ꯔꯗꯤ ꯍꯩꯇꯕꯅꯦꯕ ꯉꯥꯡꯀꯥꯟꯗ ꯍꯩꯕꯅꯦꯕ
ꯎꯝ ꯑꯗꯨꯅꯦ
ꯑꯁ ꯅꯣꯛꯅꯤꯡꯅꯤꯡꯕ ꯖꯥ ꯖꯥꯠ ꯊꯦꯡꯅꯒꯦ
ꯈꯔꯗꯤ
ꯍꯩꯖꯕꯤꯀꯣ
ꯑ
ꯎꯝ
ꯈꯔꯗꯤ ꯑ ꯀꯩ ꯍꯥꯏꯁ ꯃꯤꯛꯁ ꯉꯥꯡꯕꯁꯨ ꯌꯥꯎꯅꯤ
ꯑ
ꯑ
ꯎꯝ ꯎꯝ
ꯑꯗꯨ ꯈꯜꯂꯒꯀꯣ ꯑꯗꯨꯝ ꯅꯣꯛꯑꯦ
ꯎꯝ
ꯀꯥꯏ ꯍꯥꯏꯁꯤꯗ ꯍꯧꯖꯤꯛ ꯑꯩꯈꯣꯏꯅ ꯍꯟꯖꯥꯡ ꯃꯃꯤꯡ ꯀꯥꯍꯜꯗꯅ ꯈꯥꯡꯅꯕꯁꯤꯡꯗꯨ
ꯑꯥ
ꯃꯤꯁ ꯃꯤꯁ ꯍꯥꯏꯔ ꯀꯁꯤ ꯌꯥꯕꯅꯤꯅꯤ
ꯎꯝ ꯅꯣ ꯐꯁꯥꯔꯦ ꯃꯁ
ꯎꯝ ꯅꯁ
ꯑ
ꯑꯗꯨ ꯑꯗꯨꯁꯤꯡꯉꯤꯅꯦ ꯃꯤꯅ ꯑꯗꯨꯝ ꯍꯥꯏꯔꯤꯗ
ꯎꯝ
ꯑꯗꯨ ꯀꯣ ꯁꯤꯀꯣ ꯍꯥꯏꯔꯗ ꯑꯗꯨꯅꯤ ꯂꯣꯟ ꯉꯥ ꯃꯗꯨ
ꯎꯝ
ꯑꯥ ꯆꯤꯡꯔꯣꯝꯗ ꯁꯤꯡꯗꯤ ꯑꯁꯦꯡꯕ ꯆꯤꯡ ꯂꯣꯝꯗ ꯂꯩꯕ ꯁꯤꯡꯁꯦ ꯐꯖꯅ ꯈꯪꯕꯁꯨ ꯌꯥꯎꯗꯦ
ꯑ ꯎ
ꯁꯤꯗ ꯇꯝꯄꯥꯛ ꯑꯦꯔꯤꯌꯥꯅ ꯂꯩꯕ ꯈꯛꯇ ꯉꯥꯡꯕ ꯈꯔ ꯅꯨꯡꯉꯥꯏꯕ ꯋꯥꯅꯦꯕ
ꯑꯣ
ꯃꯣꯏꯗꯗꯤ ꯃꯤ ꯈꯔꯗꯤ ꯆꯨꯝꯕ꯭ꯔ ꯆꯨꯝꯗꯕ꯭ꯔꯁꯨ ꯑꯗꯨꯝ ꯉꯥꯡꯕꯁꯨ ꯌꯥꯎꯕꯅꯦ
ꯍꯣꯏ ꯌꯥꯎꯋꯦ
ꯑꯗꯨ ꯃꯤꯟꯅ ꯅꯣꯛꯄꯗꯣ ꯈꯔꯗꯤ
ꯅꯣꯛꯅꯤꯡꯕꯅꯦ ꯃꯣꯏꯒꯤ ꯃꯑꯣꯡꯁꯦ
ꯎꯝ ꯑꯩꯁꯨ ꯃꯤ ꯑꯃ ꯅꯨꯄꯥ ꯑꯃ ꯃꯥꯒꯤ ꯈꯣꯟꯖꯦꯜꯗꯣ
ꯎꯝ
ꯀꯩ ꯍꯥꯏꯁꯤꯔꯥ ꯑꯁ ꯅꯨꯄꯤꯒꯨꯝ ꯅꯨꯄꯥꯒꯨꯝꯕ ꯀꯩꯅꯣ ꯈꯪꯗꯔ꯭ꯦ ꯒꯌ꯭ꯥꯟ ꯇꯗꯔ꯭ꯦ ꯃꯥ ꯋꯥ ꯉꯥꯡꯕ ꯈꯨꯉꯥꯡꯗꯣ ꯑꯥ ꯆꯨꯕꯒꯤ ꯇꯥꯏꯞꯇ ꯑꯗꯨꯝ ꯉꯥꯡꯉꯛ ꯏꯅꯤ ꯀꯩꯅꯣ
ꯎꯝ
ꯑꯗꯨꯨꯅꯦ ꯑꯩ ꯅ ꯄꯥꯏꯕꯗꯒꯤ ꯑꯗꯨꯝ ꯅꯣꯛ ꯅꯤꯡꯉꯁꯨ ꯑꯗꯨꯝ ꯂꯣꯏꯗ꯭ꯔꯤꯐꯥꯎ ꯑꯗꯨꯝ ꯉꯥꯡꯉꯣꯅꯦ ꯎꯝ ꯃꯇꯝꯗꯣ ꯑꯩꯈꯣꯏꯅ ꯑꯩꯈꯣꯏꯅ ꯑꯩꯈꯣꯏꯅ ꯅꯤꯡꯕꯗꯣ ꯊꯨꯡꯉꯗꯤ ꯍꯥꯏꯅꯀꯣ ꯑꯗꯨꯝ ꯁꯥꯈ꯭ꯔꯕꯅꯦꯕ ꯂꯣꯏꯕ ꯃꯇꯝꯗꯗꯤ ꯀꯩ ꯇꯧꯕꯔ꯭ꯗꯤ ꯈꯪꯗꯔ꯭ꯦ ꯍꯦ
ꯅꯣꯛꯅꯤꯡꯕꯅꯦ ꯂꯣꯏꯕ ꯃꯇꯝꯗ ꯑꯩꯅ ꯍꯥꯟ ꯍꯥꯟꯅ ꯇꯧꯕ ꯃꯇꯝꯗ ꯀꯔꯤ ꯍꯥꯏꯁꯦ ꯀꯔꯝ ꯍꯥꯏꯅ ꯇꯧꯗꯣꯏꯅꯣꯒ ꯈꯜꯂꯒꯀꯣ ꯏꯃꯥꯟꯅꯕꯤ ꯑꯃꯗꯤ ꯍꯥꯟꯅ ꯇꯧꯋꯦꯕ ꯃꯆꯥ ꯑꯍꯨꯝ ꯂꯩꯕꯤ ꯑꯃ
ꯑꯥ ꯑꯥ
ꯃꯅ ꯍꯥꯏꯔꯤꯅꯦ ꯑꯁ ꯑꯗꯨꯝ ꯄꯉꯥꯡꯗ ꯉꯥꯡꯁꯤꯜꯂꯣ ꯃꯥꯗꯤ ꯃꯆꯤꯟ ꯈꯔ ꯍꯩꯌꯦꯕ ꯄꯛꯉꯥꯡꯗ ꯉꯥꯡꯁꯤꯜꯂꯣ ꯑꯗꯨꯝ ꯌꯥꯕꯅꯤ ꯀꯥꯏꯅ
ꯑꯁ ꯑꯩ ꯀꯃꯥꯏꯅ ꯇꯧꯗꯣꯏꯔꯤꯅꯣ ꯃꯤ ꯈꯪꯁꯨꯦ ꯈꯪꯗꯅ ꯑꯗꯨꯝ ꯄꯪꯉꯥꯡꯗ ꯉꯥꯡꯉꯨ ꯀꯥꯟꯗ
ꯃꯥꯏ ꯈꯔ ꯊꯥꯕꯁꯤꯡꯅ ꯇꯧꯗꯧꯅꯤꯍꯦ
ꯍꯧꯖꯤꯛꯇꯤ ꯈꯔꯕꯨ ꯐꯔꯦ
ꯎꯝ ꯑꯗꯨꯅꯦ ꯑꯍꯥꯟꯕꯗꯗꯤ ꯀꯃꯥꯏꯅ ꯀꯃꯥꯏꯅ ꯍꯥꯏ ꯃꯤ ꯃꯤ ꯑꯃꯒ ꯀꯩꯅꯣ ꯇꯧꯁꯤꯔ ꯍꯥꯏꯅꯀꯣ ꯈꯟꯕꯅꯦꯕ ꯀꯨꯏ ꯀꯨꯏꯔꯛꯑꯒ ꯑꯗꯨꯝ ꯀꯥꯎꯈꯔꯦ ꯅꯦ ꯀꯨꯏꯔꯛꯑꯗꯤ ꯀꯩꯝ ꯈꯟꯗ꯭ꯔꯦꯕ ꯍꯧꯖꯤꯛꯇꯤ
ꯍꯣꯏ ꯑꯈꯣꯏ ꯃꯁꯦꯟ ꯑꯣꯏꯕꯒꯤꯅꯦ ꯑꯗꯣ
ꯑꯗꯨꯅꯦ ꯍꯣꯏ ꯍꯣꯏ ꯑꯗꯨ ꯒꯤꯅꯤꯅꯦ